ꯇꯥꯏꯌ‌ꯦ ꯅꯨꯡꯉꯥꯏꯔꯤꯕ‌ꯣ
ꯑꯩꯁꯨꯛ ꯅꯨꯡꯉꯥꯏꯔꯤ ꯅꯪꯗꯤ ꯀꯃꯥꯏꯅ ꯀ‌ꯣꯜ ꯇꯧꯔꯛꯄ
ꯃꯨꯛꯀ ꯀꯣꯄꯤꯄ‌ꯦꯁ ꯇꯧꯔꯦ ꯐꯣꯟꯗꯣ
ꯑ ꯋꯥꯠꯆꯞꯇ ꯀꯣꯜ ꯄꯥꯏꯔ ꯄꯥꯏꯔ ꯀꯃꯥꯏꯅ ꯇꯧꯔꯛꯏꯅꯣ ꯍꯥꯏꯕ
ꯑꯣ ꯑꯗꯨꯝ ꯅꯝꯖꯟꯈ꯭ꯔꯦ ꯑꯩ ꯗꯥꯎ ꯌꯦꯡꯕꯗ ꯑꯗꯨꯝ ꯆꯠꯈ꯭ꯔꯦ
ꯆꯠꯂꯒ ꯂꯩꯕ꯭ꯔꯣ ꯀꯃꯥꯏꯅ ꯇꯧꯒꯦ
ꯍꯥꯥ
ꯃꯨꯠꯂꯒ ꯂꯩꯕ꯭ꯔꯣ ꯀꯃꯥꯏꯅ ꯇꯧꯒꯦ
ꯑꯗꯨꯝ ꯑꯗꯨꯝ ꯅꯪ ꯈꯣꯟ ꯊꯣꯛꯑꯒ ꯑꯗꯨꯝ ꯂꯩ ꯑꯩ ꯀꯛꯑꯣ ꯀꯛꯑꯣ ꯍꯥꯏꯔꯦ ꯅꯪ ꯉꯥꯛꯇꯪ ꯂꯩꯔꯒꯕꯨꯗꯤ ꯀꯛꯈ꯭ꯔꯦ
ꯑ‌ꯣ ꯑ ꯀꯩꯗꯧꯔꯤꯅꯣ ꯅꯨꯡꯉꯥꯏꯔꯤꯕ꯭ꯔꯣ
ꯅꯨꯡꯉꯥꯏꯔꯤꯌꯦ ꯉꯁꯤꯗꯤ ꯌꯥꯝ ꯅꯨꯡꯉꯥꯏꯌꯦ
ꯏꯁ ꯈꯤꯇꯪ ꯈꯤꯇ‌ꯪꯗ ꯅꯪꯅ ꯑꯁꯨꯛꯌꯥꯝ ꯅꯨꯡꯉꯥꯏꯔꯤꯁ‌ꯦ ꯀꯩꯒꯤꯅꯣ
ꯑꯧ ꯅꯨꯡꯉꯥꯏꯌꯦ ꯅꯨꯡꯉꯥꯏꯇ꯭ꯔꯗꯤ ꯑꯥ ꯑꯗꯨ ꯃꯤꯗꯤ ꯀꯩ ꯑꯣꯏꯔꯝꯃꯅꯤ
ꯅ‌ꯣ ꯍꯥꯏꯖ‌ꯦ ꯑꯗꯨꯒ ꯑꯩꯒꯤ ꯏꯃꯥꯟꯅꯕꯤ ꯑꯄꯤꯛꯄꯗꯨꯅ ꯄꯦꯟꯗꯗꯅ ꯇꯧꯔ ꯂꯩ ꯑꯩꯗꯤ ꯐꯨꯅꯤꯡ
ꯑꯁ ꯑꯩ ꯂꯥꯏꯆꯤꯡ ꯎꯏ ꯂꯥꯏꯆꯤꯡ ꯎꯏꯕ ꯇꯥꯔꯦ ꯀꯃꯥꯏꯅ ꯇꯧꯗꯣꯏꯅꯣ
ꯑꯩ ꯑꯦꯛꯖꯥꯝ ꯂꯥꯏꯆꯨꯔꯤ ꯍꯨꯝ
ꯇꯥꯡ ꯀꯌꯥꯗꯩ
ꯀꯨꯅꯤꯄꯥꯟꯗ ꯑꯗꯨꯕꯨꯗꯤ ꯋꯥꯠꯂꯤꯗ ꯑꯗꯨꯖꯨ ꯄꯥꯗ‌ꯦꯕ ꯂꯥꯏꯔꯤꯛ ꯑꯝꯇ ꯑꯩ ꯇꯥꯡ ꯀꯨꯟꯃ ꯇꯥꯡ ꯀꯨꯟꯗ ꯁꯤꯒꯤ ꯊꯕꯛ ꯂꯣꯏꯔꯕꯒꯤꯀꯣ ꯃꯊꯥ ꯌꯥꯝ ꯁꯥꯏꯌꯦꯕ
ꯑꯗꯨꯒꯤ
ꯑꯗꯨꯅ ꯊꯨꯖꯟꯕꯅ ꯐꯔꯕ ꯅꯠꯇ꯭ꯔꯥ
ꯎꯝ ꯌꯥꯝ ꯊꯨꯖꯟꯗꯣꯏꯅꯦ
ꯑꯩꯈꯣꯏ ꯁ꯭ꯋꯥꯏꯗꯗꯤ ꯑꯩꯈꯣꯏ ꯁ꯭ꯋꯥꯏꯗꯗꯤ ꯅꯣꯡ ꯆꯨꯏꯌꯦ
ꯑꯣ ꯗꯤ ꯅꯣꯡꯁꯦ ꯌꯝ ꯅ‌ꯣꯡ ꯅꯣꯡ ꯃꯪꯉꯦ ꯅꯣꯡ ꯆꯨꯗ‌ꯦ ꯁꯥꯏꯌ‌ꯦ
ꯑꯁ ꯑꯩꯒꯤ ꯐꯤꯔꯣꯜ ꯑꯃꯨꯛ ꯂꯧꯁꯟꯅꯤ ꯑꯃꯨꯛ ꯐꯧꯗꯣꯛꯅꯤꯡ ꯑꯃꯨꯛ ꯂꯧꯁꯟꯅꯤꯡꯉꯨꯛ ꯐꯧꯗꯣꯛꯅꯤꯡ ꯇꯧꯕꯗ ꯋꯥꯔꯅꯤ ꯉꯁꯤꯒꯤ ꯃꯔꯤꯃꯨꯛꯁꯨ ꯃꯔꯤꯔꯛꯃꯨꯛ ꯀꯁꯨ ꯑꯃꯅꯦ ꯏꯟꯗꯣꯏꯏ
ꯅꯣꯡ ꯀꯅ ꯆꯧꯕꯔꯣ ꯇꯝꯅ ꯆꯧꯧꯕꯔꯣ
ꯅꯅꯤꯗꯁꯨꯔ ꯑꯗꯨ ꯐꯤꯔꯣ ꯆ ꯇꯧꯕꯗꯤꯁꯨ ꯇꯧꯔꯕꯕꯣ ꯑꯗꯨꯒꯤ ꯀꯈꯣꯏꯗ ꯑꯗꯨ ꯄꯥꯛꯅꯝ ꯆꯥꯅꯤꯌꯦ
ꯀꯥꯏꯗ ꯄꯥꯛꯅꯣ ꯇꯧꯗꯣꯏꯔꯣ
ꯆꯧꯗꯣꯏꯅꯤ
ꯎꯝ ꯍ ꯇꯣ
ꯑꯩꯅꯅꯦ ꯑꯩ ꯍꯧꯖꯤꯛꯀꯥꯟ ꯆꯥꯛ ꯏꯟꯁꯥꯡ ꯊꯣꯡꯉꯦꯕ ꯈꯪꯕ꯭ꯔꯥ ꯑꯩꯅꯅꯦ ꯊꯣꯡꯕꯗꯣ ꯍꯋꯥꯏ ꯊꯣꯡꯉꯦꯕ ꯌꯥꯝ ꯍꯥꯎ ꯍꯥꯎꯖꯥ
ꯁ ꯍꯥꯎꯔꯕ꯭ꯔꯣ
ꯍꯥꯎꯋꯦ ꯑꯩꯈꯣꯏ ꯚꯒꯗ ꯆꯥꯛꯀ ꯂꯦꯝꯗ꯭ꯔꯦ ꯂꯣꯏ ꯆꯥꯔꯦ ꯑ ꯃꯛꯁꯔꯤ ꯃꯁꯔꯤ ꯃꯁꯔꯤ ꯅꯣꯏꯗꯤ ꯀꯩ ꯑꯣꯏꯖꯥꯏ
ꯅꯅꯨꯡ ꯁꯤꯗ ꯭ꯔꯥꯁꯃꯅꯥ ꯊꯉ ꯃꯅꯦꯦ
ꯔꯁꯃꯥ ꯑꯅꯝꯕꯅ ꯀꯩ ꯑꯣꯏꯣꯏ ꯆꯒꯦ
ꯑ ꯆꯅꯥ ꯑꯉꯧꯕ ꯅꯟꯗꯤ ꯅꯨꯃꯤꯠꯇ
ꯑꯥ
ꯇꯨꯁꯇꯦꯗ ꯆꯅꯥ ꯑꯃꯨꯕ
ꯆꯉ ꯑꯃꯨꯕ
ꯑꯥ
ꯆꯅ ꯑꯉꯃꯨꯒꯖꯤꯦ ꯀꯩꯅꯤ
ꯆꯅꯥ ꯆꯅꯥ ꯑꯅꯤ ꯋꯥꯟ ꯂꯩꯕꯨꯗꯤ ꯆꯅꯥ ꯑꯃꯨꯕ ꯆꯅꯥ ꯑꯉꯧꯕ
ꯑ ꯑꯩꯈꯣꯏ ꯁ꯭ꯋꯥꯏꯁꯤꯁꯨ ꯂꯩꯕ꯭ꯔꯣ
ꯂꯩꯕꯅꯦ
ꯑꯩ ꯈꯣꯡꯗꯤ
ꯊꯤꯡꯉꯒ ꯖꯅꯥ ꯑꯁ ꯎꯨꯔꯗꯤ ꯐꯪꯅꯤꯅ
ꯆꯅꯥꯆꯣꯔ
ꯅꯥꯉꯧꯕ
ꯑꯣ ꯈꯥꯏ ꯈꯥꯟ
ꯗꯨꯒꯥ ꯋꯥꯋꯟꯁꯗꯦꯗꯥ ꯋꯁꯦꯗ ꯋꯦꯟꯁꯦꯅ ꯑꯉ ꯑꯣꯕ ꯆ ꯃꯥꯅꯦ ꯑꯗꯨꯒ ꯊꯥꯔꯁꯗꯦꯗ ꯕꯣꯔꯥ
ꯎꯝ
ꯀꯈꯕꯣꯔꯁꯪꯕꯣꯛꯨꯡ ꯍꯥꯎꯥꯎ ꯇꯃ
ꯑꯣ
ꯑꯗꯨꯒ ꯐ꯭ꯔꯥꯏꯗꯦꯗ ꯍꯋꯥꯏ ꯑꯃꯨꯕ ꯀꯩ ꯍꯥꯏꯗꯣꯏꯅꯣ ꯈꯪꯗꯦ ꯁꯤ ꯍꯋꯥꯏ ꯑꯃꯨꯕ ꯀꯩ ꯀꯩ ꯁꯒꯣꯜ ꯍꯋꯥꯏ ꯇꯥꯏꯞ ꯇꯧꯋꯦ ꯑꯗꯣ ꯍꯥꯎꯗꯤ ꯌꯥꯝꯅ
ꯑꯗꯨꯒ ꯊꯥꯡꯗ ꯅꯨꯃꯤꯠꯇ ꯑꯁ ꯑꯩꯈꯣꯏꯅꯣꯝꯗ ꯍꯥꯏꯔꯛꯀꯦ ꯑꯁ ꯅꯤꯡꯊꯧꯀꯥꯕ ꯅꯨꯃꯤꯠꯇꯅꯦ
ꯎꯝ
ꯀꯅꯥ ꯑꯉꯧꯕ ꯌꯨꯝꯆꯠ ꯀꯩꯁꯠ ꯅꯨꯃꯤꯠ ꯌꯨꯝꯁꯤꯠ ꯅꯣꯡꯃꯥꯏꯖꯤꯡ ꯅꯤꯡꯊꯧꯀꯥꯕ ꯎ ꯆꯐꯥꯏꯁꯥ ꯗꯦ ꯆꯨꯝꯕ꯭ꯔꯣ
ꯅꯃ ꯇꯕꯨ ꯀꯥꯞꯖ ꯍ꯭ꯔꯕꯣ
ꯅꯤꯡꯊꯧꯀꯥꯕ ꯅꯨꯃꯤꯠꯇ ꯆꯅꯥ ꯑꯉꯧꯕ ꯂꯩꯕꯥꯛ ꯐꯥꯎꯕ ꯅꯨꯃꯤꯠꯇ ꯆꯅꯥ ꯑꯃꯨꯕ ꯌꯨꯝꯁ ꯀꯩꯁꯥ ꯅꯨꯃꯤꯠ ꯏꯇ ꯇꯅ ꯑꯉ ꯍꯕ ꯁꯒꯣꯜꯁꯦꯟ ꯅꯨꯃꯤꯠꯇ ꯕꯣꯔꯥ ꯊꯣꯡꯕ ꯁꯄꯣꯁꯦ ꯏꯔꯥꯏ ꯅꯨꯃꯤꯠꯇ ꯑ ꯔꯥꯁꯃꯥ ꯊꯣꯡꯕ ꯑꯩ ꯑꯥ
ꯅꯣꯏꯗꯤ ꯃꯦꯔꯥꯃꯦꯁ ꯉꯥꯛꯇꯔꯣ
ꯍ ꯁꯒꯅꯤ
ꯎ ꯑꯩ ꯁꯤꯂꯣꯡꯗ ꯍꯞꯇꯥ ꯑꯃꯃ ꯑꯗꯨ꯭ꯋꯥꯏꯃꯨꯛ ꯆꯠꯂꯨꯕꯗꯣ ꯃꯦꯔꯥꯃꯦꯁ ꯑꯌꯨꯛꯇ ꯆꯥꯏꯌꯦ ꯑꯥ ꯅꯨꯃꯤꯠ ꯅꯤꯅꯤ ꯍꯨꯝꯅꯤ ꯆꯥꯕꯗꯣ ꯈꯤꯖꯥꯅꯤꯌꯦ
ꯋꯥ ꯍꯖꯥꯅꯤꯕ ꯑꯗꯨ ꯁꯤꯂꯣꯡꯄꯣꯠ ꯌꯥꯝ ꯇꯥꯡꯕꯅꯦ
ꯎ ꯇꯥꯡꯃꯦꯦ
ꯇꯥꯡ ꯍꯥꯏ
ꯑꯗꯨꯗꯤ ꯅꯣꯏ ꯅꯪ ꯌꯦꯟꯗꯤ ꯀꯃꯥꯏꯅ ꯇꯧꯕ ꯌꯦꯟ ꯆꯥꯕ ꯈꯣꯠꯄꯗꯤ
ꯇꯃꯤ ꯅ ꯊꯉꯗ ꯃ ꯐꯂꯦ
ꯑꯣ ꯕꯣꯏꯂꯔ ꯂꯩꯔꯒ
ꯑꯝ
ꯣꯏꯗꯤ ꯇꯣꯉꯥꯟꯕ ꯂꯩꯕ
ꯕꯣꯏꯂꯔ ꯑꯃ ꯂꯩꯌꯦ ꯇꯨꯃꯤꯟꯅ ꯂꯩ ꯑꯗꯣ ꯃꯦꯝꯅ ꯍꯦꯛ ꯐꯥꯔꯗꯤ ꯐꯥꯏꯟ ꯂꯧꯗꯣꯏꯅꯤ
ꯎ
ꯑꯗꯨꯒꯤ ꯐꯂꯗꯣ
ꯍ ꯑꯩꯗꯤ ꯌꯥꯔꯤ ꯑꯃ ꯍꯧꯔꯛꯇꯧꯔꯦꯉꯣ ꯑꯗꯨꯗꯤ ꯅꯠꯇꯦ ꯏꯇꯥ
ꯎꯝ ꯌꯥꯔꯤ ꯃꯍ ꯍꯧꯧꯗꯣꯔꯦ ꯀꯣꯡꯈꯠꯄ꯭ꯔꯥ ꯌꯥꯝꯅ ꯖꯒꯥꯗꯣ
ꯍꯣꯡꯈꯠꯄ ꯍꯧꯔꯛꯑꯕꯅꯦ ꯍꯧꯖꯤꯛ ꯀ꯭ꯔꯦꯦꯛꯁꯦ ꯂꯧꯇꯣꯔꯎ ꯀꯔꯝꯗꯧ
ꯑꯝ
ꯅꯍꯧꯔꯔꯕꯣ
ꯂꯩ ꯍꯣ ꯍꯣꯏ ꯀꯥꯏꯅ
ꯅꯪ ꯍꯛ ꯔꯔꯕꯣ
ꯑꯩꯗꯤ ꯑꯃꯨꯐꯥꯎ ꯍꯧꯔꯛꯇ꯭ꯔꯤ ꯌꯥꯡꯈꯩ ꯍꯥꯏꯕ ꯅꯠꯇ꯭ꯔꯣ
ꯑꯣ ꯍꯣꯏ ꯍꯣꯏ ꯍꯣꯏ ꯌꯥꯈꯩ ꯌꯥꯔꯤꯅꯤ ꯀꯔꯤꯅꯤ
ꯌꯥꯔꯤꯗꯤ ꯀꯩꯅꯣꯗꯣ ꯅꯠꯇꯧ ꯀꯔꯤ
ꯃꯥ ꯎꯝ
ꯌꯥꯡꯈꯩ ꯍꯧꯅꯤꯉꯥꯏꯗꯣ ꯑꯩꯗꯤ ꯀꯩꯗꯧꯔꯤꯃꯣ ꯈꯪꯗꯤꯦ ꯍꯧꯗꯦꯅꯦ ꯑ
ꯑꯉꯥꯡ ꯑꯣꯏꯗ ꯐꯔꯝꯅꯤ
ꯑꯣꯏꯕ꯭ꯔꯥ ꯐꯪꯗꯦ ꯍꯧꯗꯗꯤ ꯐꯥꯎꯗ꯭ꯔꯤ ꯍꯧꯖꯤꯛ ꯐꯥꯎꯗꯦ
ꯌꯥꯃꯥ ꯑꯣꯏꯖ ꯀꯦ ꯑꯗꯨꯗꯟ ꯍꯖ
ꯎꯝ
ꯑꯣꯣ ꯑꯩ ꯉꯍ ꯈꯕ ꯃꯩ ꯌꯦꯡꯉꯦ
ꯍꯥꯥ
ꯑꯩꯍ ꯈꯨꯋꯥ ꯃ ꯌꯦꯡꯉ
ꯎꯝ
ꯑꯩ ꯌꯦꯡꯉꯦ ꯍꯥꯏꯔꯃꯤꯗꯅ ꯅꯉꯣꯟꯗ
ꯎꯝ ꯌꯥꯡꯈꯩ ꯍꯧꯕꯁꯦ
ꯎꯝ
ꯂꯡꯍꯧꯔꯕ ꯌꯥꯝ ꯅꯥꯕ ꯑꯗꯩꯗꯤ ꯎꯝ ꯍꯣꯁꯄꯤꯇꯥꯜ ꯌꯧꯕ ꯌꯥꯎꯅꯩ ꯍꯥꯏꯕꯅꯤ
ꯃꯤꯗꯤ ꯅꯥꯗꯅꯕ ꯍꯤꯗꯥꯛꯀ ꯆꯥꯅꯩꯅꯦ ꯆꯥꯅꯗ
ꯑ ꯁꯥꯟꯅꯕꯅꯦ ꯍꯥꯏꯗꯤ ꯑꯔꯨꯝ ꯍꯧꯒꯠꯂꯛꯄꯒꯨꯝꯕ ꯇꯧꯕꯒꯨꯝꯕꯗꯣ
ꯑ ꯅ ꯀꯦ
ꯑꯗꯨꯗꯤꯤ ꯀꯩ ꯅꯪꯗꯤ ꯇꯞꯊꯔꯗꯅꯤ
ꯑꯗꯨꯒꯤ ꯃꯤ ꯌꯧꯅꯩꯌꯦ ꯑꯅꯥ ꯂꯥꯏꯌꯦꯡ ꯁꯅ ꯍꯥꯏ
ꯅꯥ ꯂꯥꯏ ꯈꯪꯒꯅꯤ
ꯑꯅꯥ ꯂꯥꯌꯦꯡ ꯁꯪꯗꯣ ꯐꯪꯉꯤꯗꯅ
ꯑꯣ ꯑ ꯑꯅꯥꯕ ꯃꯌꯥꯝ ꯊꯝꯐꯝꯗꯣ ꯑꯣꯏꯗꯣꯏꯔꯣ ꯑꯅꯥꯔ ꯑꯩꯅ ꯁꯉꯥꯏꯁꯦ
ꯑꯗꯣ ꯑꯅꯥ ꯂꯥꯏꯌꯦꯡ ꯁꯪꯗ ꯇꯧꯔꯒ ꯂꯩꯌꯦ
ꯑ ꯑꯣ
ꯑꯥ ꯈꯪꯗꯗ
ꯃꯤꯗꯤ ꯍꯟꯟꯅꯨꯔꯀꯥꯟꯗ ꯍꯧꯕꯁꯨ ꯂꯩꯕꯅꯦꯗ ꯃꯤꯗꯤ ꯍꯟꯅꯨꯔꯀꯥꯟꯗ ꯍ ꯂꯣꯏꯔꯀꯥꯟꯗ ꯍꯧꯕꯁꯨ ꯂꯩꯕꯅꯦꯕ ꯅꯪ ꯑꯗꯨꯃꯥꯏꯅ ꯇꯧꯔꯅꯤ
ꯎꯝ ꯑꯗꯨꯃꯥꯏꯅ ꯇꯧꯗꯧ ꯃꯥꯜꯂꯦ ꯈꯪꯗꯦ ꯑ ꯈꯪꯗꯦꯀꯣ ꯍꯥꯏꯗꯤ ꯂꯩꯁꯥꯕꯤ ꯐꯥꯀꯠ ꯂꯩꯃꯤꯅꯀꯣ
ꯎꯝ ꯃꯥꯅꯦ ꯃꯥꯅꯦ ꯃꯤ ꯃꯃꯥꯏꯒ ꯄꯣꯏꯅꯈꯤꯕ ꯌꯥꯎ ꯃꯥꯜꯂꯦꯅꯦ ꯑꯗꯨꯗ
ꯑꯧ ꯌꯥꯎꯋꯤ ꯍꯩꯌꯦ ꯑꯩꯁꯨ ꯐꯖꯅꯗꯤ ꯐꯪꯗꯦ
ꯑꯩ ꯄꯩꯔ ꯂꯩꯕꯁꯤꯗ ꯍꯦꯟꯅ ꯑꯃꯨꯛ ꯄꯩꯈꯤꯗꯅꯕ
ꯌꯦ ꯇꯣ ꯃꯥꯏ ꯀꯥꯏ ꯄꯩꯕ
ꯂꯩꯕꯅꯦ ꯑꯩꯅꯣꯠ ꯀꯩꯅꯣꯗ ꯍꯪꯦ ꯌꯥ꯭ꯔ
ꯅꯪꯅ ꯍꯦꯟꯖꯤꯟ ꯈꯟꯕꯒꯤꯅꯦꯀꯣ
ꯊꯨ
ꯄꯥꯏꯗꯦ ꯄꯥꯏꯗꯦ ꯅꯪ ꯍꯦꯟꯖꯤꯟꯅ ꯈꯟꯕꯒꯤꯅꯤ ꯁꯣꯡꯄꯩ ꯄꯩꯗꯤ
ꯑꯁꯦꯡꯕ ꯌꯦꯡꯕꯗꯗꯤ ꯀꯩꯗꯝꯅꯦ
ꯄꯩꯇꯃꯤꯅ ꯑꯃꯨꯛ ꯉꯍꯥꯟꯗꯩꯁꯨ ꯃꯥꯅ ꯁꯨꯃꯥꯏꯅ ꯑꯗꯨꯝ ꯄꯩꯔꯦ ꯄꯩꯔꯦ ꯐꯣꯇꯣꯗ ꯈꯔ ꯇꯧ ꯅꯪꯒꯤ ꯑꯩꯗꯤ ꯃꯥꯏ ꯄꯩꯌꯦ ꯇ ꯑꯣꯟꯂꯥꯏꯟ
ꯍꯧꯖꯤꯛꯇꯤ ꯈꯔꯕꯨꯥꯎ ꯀꯥꯞꯄꯅꯤꯅ ꯍꯥꯟꯅꯗꯤ ꯀꯥꯔꯦ ꯑ
ꯆꯁ
ꯀꯣꯏ
ꯅꯪꯅ ꯍꯦꯟꯖꯤꯟꯅ ꯌꯥꯝ ꯈꯟꯕꯗꯣ ꯈꯟꯒꯅꯨ
ꯍꯥꯥ
ꯑꯗꯨ ꯅꯣꯏꯗꯤ ꯉꯥꯁꯨ ꯄꯤꯗ꯭ꯔꯣ
ꯉꯥꯁꯨ ꯄꯤꯗꯦ ꯑꯩꯈꯣꯏꯒꯤ ꯑꯍꯥꯎꯕ ꯍꯥꯏꯔꯗꯤ ꯌꯦꯔꯨꯝ ꯐꯨꯠꯂꯒ ꯄꯤ ꯂꯣꯏꯔꯦꯕ
ꯑꯩꯁ ꯑꯗꯨꯗꯤ ꯃꯦꯔꯥꯅ ꯍꯣꯟꯕ ꯌꯦꯔꯨꯝ ꯐꯨꯠꯅꯕꯤꯔꯅꯤ
ꯅꯨꯡꯗꯥꯡꯋꯥꯏꯔꯝ ꯏꯔꯥꯏ ꯅꯨꯃꯤꯠ ꯈꯛꯇꯅꯦ
ꯑꯗꯨꯅꯗꯤ ꯅꯁꯥ ꯐ꯭ꯔꯤꯕ
ꯏꯁꯥꯁꯦ ꯎꯝ ꯐꯅꯤꯡꯉꯥꯏ ꯃꯑꯣꯡꯗ ꯈꯪꯗꯦ ꯑꯩꯁꯨ ꯀꯃꯥꯏꯅ ꯍꯥꯏꯗꯣꯏꯅꯣ ꯁꯥ ꯐꯠꯇꯦ ꯑꯩ ꯌꯥꯡ ꯌꯥꯡ ꯌꯥꯝ ꯀꯪꯉꯦ ꯍꯥꯏꯔꯕ
ꯈꯔ ꯂꯩꯔꯒꯅꯦ ꯅꯣꯏ ꯃꯄꯥꯟ ꯊꯣꯛꯄꯗꯤ ꯑꯗꯨꯝ ꯌꯥꯕ ꯅꯠꯇ꯭ꯔꯣ
ꯃꯄꯥꯟ ꯊꯣꯛꯄ ꯌꯥꯏꯑꯌꯦ
ꯎꯝ
ꯑꯗꯣ ꯁꯇꯔꯗꯦꯒ ꯁꯟꯗꯦꯒꯤꯗ ꯊꯥꯡꯖꯒ ꯅꯣꯡꯃꯥꯏꯖꯤꯡꯒ ꯈꯛꯇꯅꯦ
ꯃꯄꯥꯟ ꯊꯣꯛꯄ ꯌꯥꯕꯖꯥ ꯎ ꯑꯗꯨ ꯉꯥꯏꯔꯣ ꯑꯗꯨꯒ ꯑꯍꯥꯎꯕ ꯑꯃ ꯆꯥꯊꯔꯨꯕ ꯌꯥꯔꯦ ꯀꯣꯏꯊꯔꯨꯕ ꯌꯥꯔꯦ ꯅꯣꯏ
ꯎꯝ ꯈꯣꯏꯊꯔꯕ ꯌꯥꯔꯕꯅꯦ ꯑꯗꯨꯕꯨ ꯀꯣꯏꯗꯦ ꯑꯦꯛꯖꯥꯝ ꯂꯩꯕꯒꯤ ꯀꯣꯏꯗꯕꯤ ꯂꯩꯌꯦ ꯍꯧꯖꯤꯛꯁꯦ
ꯎꯝ ꯀꯌꯥꯁꯨ ꯂꯩ ꯌꯥꯝꯝꯃꯦ
ꯀꯥꯏꯗꯤ
ꯍꯥꯏꯗꯤ ꯅꯣꯏꯁꯨ ꯇꯥꯡꯀꯛ ꯇꯪꯀꯛ ꯈꯥꯏꯗꯣꯛꯇ꯭ꯔꯣ ꯑꯍꯥꯟꯕ ꯑꯅꯤꯁꯨꯕ ꯑꯍꯨꯝ ꯁꯕ ꯑꯩꯈꯣꯏꯗ ꯇꯔꯨꯛ ꯈꯥꯏꯗꯣꯏꯗꯅ
ꯦꯇ ꯑꯗꯦ
ꯐꯥꯔꯁ ꯁꯤꯦꯃꯤꯁꯇꯔ
ꯑ ꯈꯥꯏꯗꯣꯛꯑꯦ ꯑꯩ ꯍꯧꯖꯤꯛ ꯃꯉꯥ ꯁꯦꯃꯤꯁꯇꯔ ꯀꯥꯔꯤ
ꯀꯔꯨꯛꯇ ꯂꯩꯗꯣꯏꯔꯥ
ꯅꯠꯇꯦ ꯅꯤꯄꯥꯜꯅꯤ ꯀꯩꯅꯣ
ꯎꯝ
ꯑꯩꯈꯣꯏꯗꯤ ꯌꯥꯝ ꯊꯦꯡꯉꯦ ꯍꯟꯗꯛ ꯃꯉꯥꯒꯤ ꯑꯦꯛꯖꯥꯝ ꯄꯤꯗꯣꯏꯅꯤ ꯅꯣꯏ ꯇꯔꯨꯛꯀꯤ ꯑꯦꯛꯖꯥꯝ ꯄꯤ ꯂꯣꯏꯁꯤꯟꯈ꯭ꯔꯦꯅ
ꯂꯣꯡꯦ
ꯑ ꯑꯩꯈꯣꯏꯗꯤ ꯃꯉꯥꯒꯤ ꯄꯤꯅꯤꯉꯥꯏ ꯋꯥꯠꯂꯒ ꯂꯩ
ꯀꯔꯤꯒꯤꯅꯣꯠꯇ ꯌꯥꯝ ꯇꯞꯄꯤꯗꯣ ꯅꯣꯏ ꯑꯗꯥꯋꯥꯏ ꯀꯩꯗꯨ ꯂꯣꯏ ꯃꯥꯟꯅꯕ꯭ꯔꯣ
ꯑꯩꯈꯣꯏ ꯐꯥꯔꯁ ꯁꯦꯃꯤꯁꯇꯔꯗꯅꯦ ꯆꯍꯤ ꯑꯃꯇꯪ ꯆꯍꯤꯃ ꯁꯨ ꯅꯤꯡꯆꯤꯠ ꯇꯧꯃꯦꯕ
ꯑ ꯑꯥ
ꯑꯗꯨꯒꯤ ꯋꯥꯠꯂꯦ ꯈꯔ ꯑꯗꯨꯒ ꯑꯇꯣꯞꯄ ꯁꯤꯦꯃꯤꯁꯇꯔꯗ ꯊꯨꯖꯤꯟꯗꯣꯏꯕ
ꯑꯣ
ꯗꯨꯀ ꯈꯪꯗꯦ ꯇ ꯟ ꯇꯥꯗꯦ ꯃꯣꯏꯒꯤ ꯃꯑꯣꯡꯁꯤ ꯁꯨꯖꯟꯖꯟ ꯇꯥꯗꯦꯕ
ꯎꯝ
ꯎꯝ
ꯅꯪ ꯋꯥꯔꯤꯔꯤꯒ ꯇ꯭ꯔꯣ
ꯊꯥꯏꯅꯗꯤ ꯇꯥꯔꯝꯃꯦ ꯍꯧꯖꯤꯛꯀꯥꯟꯗꯤ ꯇꯥꯗꯦꯗ ꯅꯣꯏꯕꯨ ꯋꯥꯔꯤ ꯁꯅꯔꯒ ꯂꯩꯔꯤꯁꯤꯗꯤ
ꯑꯩꯗꯤ ꯉꯔꯥꯡ ꯋꯥꯔꯤ ꯉꯁꯤ ꯋꯥꯔꯤ ꯑꯃ ꯂꯣꯏꯁꯜꯂꯦ ꯀ꯭ꯔꯣꯅꯤꯀꯜꯁ ꯑꯣꯐꯊ ꯁ ꯍꯥ
ꯑꯩ ꯅꯪ ꯋꯥꯔꯤ ꯍꯥꯏꯕꯤꯒꯦ ꯅꯪ ꯇꯥꯒꯦꯔꯥ
ꯍꯥꯏꯦ
ꯅꯤꯡꯁꯤꯌꯥ
ꯑ
ꯃꯤꯡꯁꯦꯜ ꯃꯤꯡꯁꯦꯜ ꯌꯥꯝ ꯅꯨꯡꯉꯥꯏꯅꯤ
ꯑꯣ ꯅꯨꯄꯥꯗꯨꯣ ꯀꯃꯥꯏꯅ ꯇꯧꯒꯦ
ꯑꯍꯥꯟꯕꯗ ꯕꯣꯔꯤꯡ ꯆꯨꯏꯌꯦ ꯑꯅꯤꯁꯨꯕꯗ ꯐꯔꯦ ꯃꯊꯪꯒꯤ ꯏꯕꯥꯅꯤꯒꯤ ꯋꯥꯔꯤ ꯁꯅꯕꯗꯣ ꯕꯤꯔ ꯀꯦꯁꯇꯗꯤ ꯃꯇꯝ ꯌꯧꯒꯗꯣ
ꯑꯣ ꯑꯩꯗꯤ ꯀꯩꯅꯣ ꯑꯣꯏꯅ